ꯍꯂꯣ ꯇ ꯑꯖꯧꯅꯣ
ꯑꯁ ꯁꯤꯗ ꯏꯁꯄꯥꯏꯔꯤꯁꯤꯡꯗꯣ ꯈꯟꯗꯣꯛꯏꯅꯤꯅꯦꯍꯦ
ꯎ ꯅ ꯊꯕꯛ ꯇꯧꯕ꯭ꯔꯥ ꯉꯁꯤ ꯁ
ꯆꯠꯂꯦꯁꯨ ꯇꯤ ꯂꯩꯀꯣ ꯄꯥꯏ ꯂꯩꯇ ꯃꯤꯒꯤ ꯃꯤ ꯅꯥꯏ ꯑꯣꯏꯅꯤꯅ ꯑꯩꯈꯣꯏꯗꯤ
ꯏꯁꯁ ꯑꯗꯨꯅ ꯑꯗꯨꯅ ꯍꯦꯛ ꯍꯦꯛ ꯐꯔꯦ ꯀꯩꯅꯣ
ꯊꯕꯛꯇꯤ ꯑꯩꯈꯣꯏꯗꯤ ꯁꯨꯇꯤ ꯉꯥꯛꯇ ꯃꯤꯔꯦ ꯑꯣꯏꯕꯅꯦꯅ
ꯁꯨꯇꯤ ꯑꯣꯏꯔꯁꯨ ꯅꯣꯏꯗꯤ ꯑꯃꯗ ꯂꯩꯗꯅ ꯏꯟꯀꯝꯁꯦ
ꯁ
ꯎꯝ
ꯎ
ꯀꯩꯗꯧ ꯂꯩꯕ꯭ꯔꯣ
ꯍꯄꯦ ꯍꯤꯞ ꯍꯤꯞ ꯍꯤꯞꯄꯦꯒ ꯐꯣꯟ ꯌꯦꯉꯦ
ꯇ
ꯎꯝ ꯃꯅꯨꯡꯥꯏꯕ ꯉꯥꯛ ꯔ ꯃ ꯉꯥꯛꯇꯅꯦꯦ ꯃꯗ꯭ꯔꯦ
ꯅꯪ ꯏꯌꯥꯝꯕꯁꯨ ꯐꯣꯟ ꯇꯧꯔ ꯑꯩꯁꯨ ꯇꯧꯁꯤꯔ ꯈꯜꯂꯒ ꯄꯥꯏꯈꯠꯇꯦ
ꯎꯝ
ꯉꯊꯗꯣ
ꯑ
ꯇꯧꯔꯒ ꯇꯈꯥꯠꯇ
ꯂꯩꯠꯇꯕ ꯅꯨꯡꯉꯥꯏ ꯅꯠꯇ꯭ꯔꯕꯣ ꯑꯩ ꯀꯩꯕꯤꯒꯦꯅꯦ
ꯅꯨꯡꯉꯥꯏꯇꯕꯒꯤ ꯅꯪꯉꯣꯟꯗ ꯇꯝꯃꯤꯁꯤꯗꯤ
ꯑꯣ ꯑꯦꯁ ꯊꯔ ꯅꯨꯡꯉꯥꯏꯔꯕꯣ
ꯉ ꯉꯥꯏꯃꯟꯗ ꯅꯅꯥꯟꯗꯣꯛꯏꯁꯤꯅꯦ
ꯎꯝ
ꯁꯥꯕꯨ ꯁꯥꯕꯅꯦ ꯑꯁ ꯍꯥ
ꯁꯥꯏꯝ ꯁꯥꯏ ꯉꯁꯦ
ꯀꯩꯗꯧꯕꯦꯕ
ꯅꯨꯡꯁꯥ ꯌꯥꯝ ꯁꯥꯏꯕ
ꯁ
ꯅꯣꯡꯁꯨ ꯇꯥꯗꯦ
ꯀꯅꯥ ꯀꯅꯥ ꯂꯩꯅꯣ ꯅꯪꯗꯤ
ꯍꯧꯖꯤꯛꯇꯤ ꯇꯣꯝ ꯃꯊꯛꯇ ꯇꯣꯃꯦ
ꯑꯣ ꯁꯥꯗ꯭ꯔꯣ ꯃꯊꯛꯇ
ꯁꯥꯏ ꯃꯈꯥꯗꯅ ꯏꯪꯕ ꯏꯪ ꯃꯒꯦꯁꯤ ꯙꯛꯀꯥ ꯈꯂꯄꯅꯦ
ꯑꯣꯏꯔ ꯄꯥꯔꯣꯏꯗꯕ ꯉꯥꯛꯇ
ꯀ ꯍ ꯆꯥꯒ ꯆꯥꯄ ꯊꯕ
ꯑꯁ ꯊꯕꯥꯛ ꯆꯦ ꯆꯥꯅꯤꯡ ꯆꯥꯅꯤꯡꯗꯅ ꯆꯠꯄꯅꯦꯅ ꯗꯥꯜ ꯆꯥꯔꯒ ꯆꯠꯂꯦ
ꯄꯝꯕꯣꯝ ꯆꯥꯎꯕ ꯁꯥꯅꯦ ꯄꯝꯕꯝ ꯆꯥꯎꯕ ꯏꯟꯁꯥꯟꯅꯦꯕ ꯑ
ꯀꯩꯁꯥꯡꯅꯣ ꯅꯣꯏꯒꯤ
ꯑꯩꯣꯏꯗꯤ ꯎ ꯑꯂꯨꯅꯦ ꯈꯥꯃꯦꯟꯅꯦ ꯅꯥꯀꯨꯞꯄꯤꯅꯦ ꯆꯥꯏ ꯍꯋꯥꯏ ꯊꯔꯥꯛ ꯍꯋꯥꯏ ꯊꯔꯥꯛꯅꯦ ꯉꯥ ꯅꯨꯡꯗꯥꯡꯝ ꯊꯦꯡꯅ ꯇꯨꯝꯕꯒꯤ ꯑꯁ ꯑꯃꯨꯛ ꯇꯨꯝꯅꯤꯡꯉꯤ
ꯀꯩꯕꯥ
ꯊꯦꯡꯅ ꯇꯝꯕꯒꯤ ꯑꯃꯨꯛ ꯇꯨꯝꯅꯤꯡꯉꯕ ꯑꯥꯎ
ꯂꯤꯇꯣꯞꯇꯔꯣ ꯅꯪꯅ ꯐꯣꯟꯗꯧꯔꯣ
ꯐꯣꯟꯟ ꯇꯌꯦꯌꯦ
ꯐꯣꯟꯗ
ꯎꯝ
ꯍꯌꯦꯡꯁꯨ ꯉꯁꯤꯁꯨ ꯍꯦꯛ ꯂꯩꯕ꯭ꯔꯣ
ꯃꯁꯤ ꯂꯩꯔꯝꯒꯅꯤ ꯄꯨꯡ ꯑꯃ ꯃꯈꯥꯏꯒꯤꯗ ꯂꯩꯕꯅꯦ ꯍꯟꯗꯛꯇꯤ ꯂꯩ
ꯑꯣ
ꯄꯨꯡ ꯑꯃ ꯃꯈꯥꯏꯒꯤꯗꯣ ꯑꯍꯨꯝ ꯈꯥꯏ ꯑꯗꯨꯋꯥꯏꯗꯔ ꯂꯣꯏꯕꯗꯣ ꯑꯁ ꯑꯗꯨ ꯂꯣꯏꯗꯤ
ꯅꯨꯡꯉꯥꯏꯕ ꯃꯇꯝ ꯃꯤꯡꯗ ꯍꯥ ꯂꯣꯏꯔꯝꯅꯤꯅꯦ ꯀꯥꯟꯅꯗꯕꯗ ꯃꯤꯅꯁꯨ ꯈꯪꯕꯤꯔꯗꯤ
ꯑꯗꯨꯗꯨꯅꯦ ꯍ ꯅꯕꯅꯦ ꯃꯠ
ꯅꯁꯥ ꯅꯁꯥ ꯋꯥꯅꯕꯅꯤ ꯇꯧꯔꯤꯁꯦ ꯍ ꯍꯟꯗ ꯏꯌꯥꯝꯕ ꯇꯧꯔꯛꯏꯁ ꯊꯦꯡꯅꯤꯡꯅꯦ ꯂꯩꯃꯤꯟꯅꯗ꯭ꯔꯣ ꯅꯣꯏꯅꯦ
ꯃꯥ ꯐꯤ ꯁꯨꯈꯤꯕꯅꯦ ꯍꯧꯖꯤꯛꯇꯤ ꯂꯩꯔꯝꯃꯅꯤ ꯐ ꯂꯩ
ꯑ ꯑꯗꯨ ꯌꯔꯣ ꯅꯤꯅꯦ ꯃꯤꯅ ꯇꯧꯕ ꯇꯥꯏꯅꯤꯡꯗꯨꯗꯤ ꯄꯥꯏꯈꯠꯇꯦ
ꯆꯥꯏꯌꯣ
ꯇꯕ꯭ꯔꯣ
ꯑꯥ
ꯁꯤꯟꯗꯕ꯭ꯔꯕ
ꯈꯈꯣꯏꯗꯔꯥ ꯆꯥꯗꯗ ꯍꯥꯏ ꯈꯪꯗꯦ ꯀꯔꯤ ꯅꯨꯃꯤꯠꯇ ꯑꯃꯨꯛ ꯇꯥꯗꯣꯏꯔ ꯍꯌꯦꯡ ꯍꯪꯆꯦ ꯑꯃꯨꯛ ꯇꯥꯔꯝꯃꯅꯤ
ꯎ ꯎꯝ ꯏꯁꯤꯡ ꯅꯨꯡꯉꯥꯏꯇꯦꯀꯣ ꯅꯣꯏꯏꯗꯁꯨ
ꯎꯝ ꯅꯨꯡꯉꯥꯏꯇ ꯅꯨꯄꯥ ꯈꯛꯇ ꯂꯩꯗꯤ ꯀꯔꯛꯄꯗꯧꯕ ꯅꯨꯄꯤꯁꯤꯡꯗꯤ ꯏꯁꯤꯡ ꯌꯥꯝ ꯄꯥꯏ
ꯄꯥꯏꯕꯅꯦ ꯑꯩꯈꯣꯏ ꯑꯩꯗꯤ ꯅꯣꯏꯗ ꯂꯩꯕ ꯉꯝꯃꯣꯏꯗ ꯏꯁꯤꯡ ꯄꯥꯏꯒꯂꯗ ꯑꯩꯁꯨ
ꯎ ꯌꯥꯝꯃꯣꯏ
ꯑꯩꯈꯣꯏꯗꯤ ꯏꯁꯤꯡꯅꯦ ꯑꯗꯨꯝ ꯅꯨꯡꯉꯥꯏꯕꯅꯤꯅꯀꯣ ꯅꯨꯃꯤꯠꯁꯦ ꯑꯍꯨꯝ ꯇꯥꯏꯌꯦꯕ
ꯎꯝ
ꯍꯞꯇꯥ ꯑꯃꯗꯀꯣ
ꯎꯝ ꯎꯝ ꯌꯥꯝ ꯅꯨꯡꯉꯥꯏ ꯑꯩꯈꯣꯏꯗꯤ ꯑ ꯅꯨꯃꯤꯠ ꯃꯉꯥ ꯃꯉꯥ ꯃꯉꯥꯅꯦ ꯇꯥꯂꯁꯦ
ꯎꯝ ꯁꯦꯟꯇꯦꯛꯁ ꯐꯥꯎ ꯂꯣꯏꯔꯀꯥꯟꯗ ꯑꯗꯨꯝ ꯇꯥꯕ ꯑꯗꯨꯝ ꯇꯥꯏꯌꯦ ꯑꯩꯈꯣꯏꯗꯤ ꯑꯗꯨꯒꯤꯅꯤ ꯅꯨꯡꯉꯥꯏꯖꯩ
ꯎꯝ
ꯐꯤꯁꯨ ꯌꯥꯝ ꯌꯥꯝ ꯁꯨꯒꯜꯂꯦꯕ ꯑꯩꯈꯣꯏꯁꯨ ꯈꯣꯏꯔꯦꯟ ꯂꯩꯕ ꯃꯤꯁꯤꯡꯁꯦ ꯃꯌꯥꯝ ꯑꯃ ꯌꯥꯝ ꯄꯨꯊꯣꯛꯑꯒ ꯑꯗꯨꯝ ꯁꯨꯅꯔꯅꯤ ꯐꯧꯐꯝꯁꯨ ꯂꯩꯇꯦ ꯅꯨꯡꯁꯥꯁꯨ ꯆꯪꯗꯕꯅꯤꯅ ꯑꯩꯈꯣꯏꯗ
ꯀꯣꯏꯁꯨ ꯅ ꯐꯥꯎ ꯄꯝ ꯨꯂꯥꯏ ꯦ ꯐꯤ ꯁꯅꯁꯨ ꯆꯁꯤꯡ ꯂꯩꯗꯦ
ꯎꯝ ꯑꯗꯨꯗꯤ ꯁꯨꯕ ꯍꯥꯟꯕ ꯃꯤꯗꯨꯅ ꯍꯥ
ꯎꯝ
ꯈꯔ ꯈꯗꯔ ꯇꯧꯗ ꯌꯥꯔꯣꯏꯕ
ꯑꯩꯈꯣꯏ ꯃꯦꯔ ꯑꯃꯗꯤꯗꯤ ꯈꯔ ꯐꯩꯗ ꯊꯕꯛ ꯆꯠꯄꯁꯤꯡꯗꯤ ꯀꯣꯏꯗꯤ ꯑꯗꯨꯝ ꯂꯥꯛꯕꯅꯦ ꯑꯩꯅ ꯏꯁꯤꯡ ꯇꯥꯕ ꯃꯇꯝꯗ ꯑꯗꯨꯝ ꯁꯨꯑꯦ
ꯎꯝ ꯑꯗꯨꯗꯨꯒ ꯊꯕꯛ ꯆꯠꯄ ꯃꯤꯗꯨꯅ ꯂꯥꯛꯑꯗꯤ ꯐꯥꯎꯐꯝ ꯂꯩꯇꯕ
ꯑꯥ ꯃꯣꯏꯒꯤꯅ ꯅꯣꯡꯃꯥꯏꯖꯤꯡꯗ ꯇꯝꯕꯤꯕꯅꯦ ꯃꯣꯏꯒꯤꯅ
ꯎꯝ ꯁꯟꯗꯦꯗꯅ ꯁꯤꯇꯤ ꯄꯤꯗꯕ ꯑꯦ ꯄꯤꯕ꯭ꯔꯥ ꯃꯣꯏꯗ
ꯎꯝ ꯑꯗꯨ ꯑꯗꯨꯗ ꯏꯁꯤꯡ ꯂꯩꯇ꯭ꯔꯗꯤ ꯗ꯭ꯔꯦ
ꯃꯣꯏꯅꯤ ꯏꯃꯥꯟꯅꯕꯤ ꯃꯣꯏꯅꯤꯗꯁꯨ ꯌꯥꯝ ꯍꯥꯏꯔꯒꯕ ꯃꯥꯜꯂꯦꯀꯣ ꯃ ꯄꯨꯗꯨꯅ ꯆꯤꯡ ꯃꯣꯏꯅꯤ ꯌꯥꯝ
ꯑ ꯄꯥꯏ ꯃꯅꯦ ꯃꯣꯏ ꯀꯩꯅꯣꯗ ꯏꯁꯤꯡ ꯄꯥꯏꯔꯒ ꯀꯩꯅꯣ ꯐ꯭ꯤ ꯁꯨꯔꯗꯤ ꯌꯨꯝꯕꯨꯗꯣ ꯊꯣꯛꯂꯛꯅꯤ
ꯇꯥꯟ ꯆꯥ ꯆꯥ ꯃ
ꯀꯩꯗꯅ ꯄꯅꯤꯅꯁꯨ ꯀ ꯀꯗꯗ ꯎꯝ ꯀꯣꯏꯅꯦ ꯁꯁꯤ ꯆꯗ
ꯁꯦꯟꯇꯦꯛꯁꯨꯣ ꯍꯥꯏꯗꯤ ꯁꯦꯟꯇꯦꯛ ꯁ ꯌꯨꯝ ꯑꯗꯨꯗꯤ ꯌꯥꯝ ꯌꯥꯝ ꯊꯝꯃꯗꯤ ꯀꯥꯏ ꯁꯤꯖꯤꯟꯅꯕꯗ ꯌꯥꯝ
ꯁꯤꯟꯇꯦꯛꯁ ꯌꯥꯝꯁꯨ ꯃꯔꯛ ꯃꯔꯛꯇ ꯁꯤꯟꯇꯦꯛꯁ ꯊꯥꯅꯤꯡꯉꯥꯏꯁꯨ ꯇꯥꯗꯦꯅꯦ ꯏꯁꯤꯡꯗꯣ ꯑꯗꯨꯒꯤꯅꯦ ꯍꯝ
ꯑꯩꯈꯣꯏꯅ ꯁꯤꯟꯇꯦꯛꯁ ꯁꯤꯟꯇꯦꯛꯁꯦ ꯑꯩꯈꯣꯏ ꯁꯤꯟꯇꯦꯛꯁ ꯂꯩꯇꯦꯕꯀꯣ
ꯎꯝ
ꯌꯨꯝꯕꯨꯗꯨꯅ ꯄꯤꯕꯤꯅꯦꯕ ꯁꯤꯟꯇꯦꯛꯁ ꯂꯩꯗꯕꯁꯤꯡꯁꯨ ꯑꯩꯈꯣꯏꯗꯤ ꯌꯨꯝꯕꯨꯅ ꯑꯗꯨꯝ ꯄꯤꯕꯤꯌꯦ
ꯌꯥꯝ ꯐꯥꯏꯅꯦ
ꯎꯝ ꯍꯧꯖꯤꯛ ꯁꯦꯟꯇꯦꯛꯁ ꯑꯃ ꯗ꯭ꯔꯝ ꯃꯆꯥ ꯊꯛꯄ ꯑꯃ ꯑꯗꯨꯅꯤ ꯇꯧꯔꯤꯁꯦ
ꯑꯗꯨꯗꯤ ꯎꯝ ꯅꯣꯡꯃ ꯐꯤ ꯄꯨꯔꯛꯒꯦꯀꯣ ꯅꯪ ꯁꯅꯤꯡꯉ
ꯎꯝ ꯐꯥꯎꯐꯝ ꯂꯩꯇꯦ ꯍꯥꯏꯔꯒ ꯀꯔꯤ
ꯑꯃꯨꯛ ꯄꯨꯔꯒ ꯆꯦ
ꯄꯤ ꯊꯤꯔꯣ ꯄ ꯊꯤꯔꯣ ꯅ ꯐꯤꯁꯨꯒꯤꯗꯃꯛꯇ
ꯑꯩ
ꯏꯁꯤꯡ ꯂꯩꯐꯝ ꯃꯇꯝ ꯂꯩꯐꯝ ꯏꯁꯤꯡ ꯀꯧꯕ ꯃꯐꯝꯗꯩꯗꯤ ꯂꯩꯕ ꯉꯝꯃꯣꯏꯁꯨ
ꯑꯝꯕ ꯑꯌꯥꯝꯕ ꯑ ꯑꯀꯥꯏ ꯆꯈꯤꯕ꯭ꯔꯥ ꯈꯪꯗꯦꯅꯦ ꯑꯌꯥꯝꯕ ꯖꯦꯟꯊꯥꯏꯗꯨꯣ
ꯀꯔꯪꯒꯅꯤꯌꯦ
ꯂꯩꯇꯦ ꯑꯩ ꯃꯥꯒꯤꯔꯣꯝꯗꯅꯦ ꯍꯤꯞꯄꯤꯁꯦ ꯊꯣꯡ ꯂꯣꯜꯂꯒ ꯂꯩꯔꯝꯃꯦ ꯈꯪꯗꯦ ꯊꯣꯡꯒꯣꯜ ꯀꯥꯏꯔꯃꯦ
ꯅꯨꯄꯤꯤꯌꯅꯅꯕ ꯆꯛꯂꯝꯕꯅꯤꯗ
ꯑꯣꯏꯔꯝꯅꯤ ꯅꯕꯥꯅꯤ ꯍꯣꯔꯦꯟ ꯈꯅꯥꯔꯣ
ꯌꯥꯔꯦ ꯃꯥꯒꯤꯗꯨꯗꯤ ꯃꯈꯣꯟ ꯇꯥꯗꯦ ꯐꯣꯟꯗꯣ ꯇꯧꯕ ꯀꯥꯟꯗꯀꯣ ꯑꯩꯒꯤ ꯃꯈꯣꯜꯗꯤ ꯇꯥꯕ ꯃꯥꯒꯤ ꯃꯈꯣꯜꯗꯨꯅ ꯇꯥꯗꯦꯕ
ꯑꯗꯨꯒꯤ ꯑꯣꯏꯔꯝꯅꯦ ꯑꯌꯥꯝꯕꯁꯨ ꯀꯣ ꯃꯥꯒ ꯉꯔꯥꯡ ꯇꯧꯕꯅꯦꯕ ꯃꯈꯣꯟ ꯇꯥꯗ꯭ꯔꯁꯦ ꯀꯩ ꯑꯩꯉꯣꯟꯗ
ꯎꯝ
ꯐꯣꯟꯒꯤ ꯅꯦꯋꯥꯒꯤ ꯄꯣꯕ꯭ꯂꯦꯝ ꯕꯦꯔꯥ ꯂꯩꯕ ꯃꯥꯂꯦ ꯍꯥꯏ
ꯃꯔꯛꯇꯗꯤ ꯑꯗꯨꯃꯥꯏꯟ ꯇꯧꯔꯁꯨ ꯑꯈꯣꯏ ꯑꯃꯨꯛ ꯇ꯭ꯔꯥꯏ ꯇꯧꯀꯥꯟꯗ ꯌꯥꯏꯗꯅ ꯃꯥꯗꯤ ꯑꯍꯨꯝꯔꯛ ꯑꯍꯛꯅꯤꯔ ꯇꯧꯔꯁꯨ ꯌꯥꯗꯕꯅꯦꯕ
ꯏꯁ ꯗꯨꯗꯤ ꯌꯥꯝ ꯅꯨꯡꯉꯥꯏꯇꯦꯍꯦ
ꯅꯨꯡꯉꯥꯏꯇꯦ ꯅꯪꯒꯤ ꯐꯣꯟ ꯄꯤꯕꯤꯔꯣꯗꯅ
ꯑꯩꯁꯨ ꯐꯣꯟ ꯍꯨꯔꯥꯜꯂꯒ ꯄꯥꯏꯔꯤꯅꯦ ꯁꯦꯜ ꯂꯩꯇꯕꯩ ꯐꯣꯟ ꯍꯔꯥꯜꯂ ꯄꯥꯏ ꯔꯤꯅꯦ
ꯎꯝ ꯎꯔꯥꯟꯐꯝ ꯂꯩꯔꯗꯤ ꯀꯥꯏꯗꯦꯅꯦ ꯎꯝ ꯎ ꯁꯥꯕꯁꯦ ꯁꯥꯕꯁꯦ
ꯁꯥꯕꯁꯦ ꯁꯥꯕꯁꯦ ꯃꯊꯥꯅ ꯁꯥꯕꯅꯦ ꯅꯨꯡꯁꯥꯅ ꯁꯥꯕꯅꯦ
ꯅꯆꯦ ꯍꯣꯏꯗꯤ ꯆꯠꯈ꯭ꯔꯕꯣ
ꯂꯩ ꯑꯥ꫰ ꯉꯔꯥꯡꯅ ꯗꯤꯆꯥꯔꯖ ꯇꯧꯔꯦ ꯑꯩꯈꯣꯏꯗ ꯂꯩ
ꯑꯣ ꯍꯌꯦꯡ ꯆꯠꯇꯣꯏꯔꯣ
ꯅꯠꯇꯦ ꯃꯇꯝ ꯈꯔ ꯂꯩꯒꯅꯤ ꯆꯦꯛꯑꯞ ꯎꯝ ꯍꯇꯥ ꯑꯃ ꯑꯗꯨꯒ ꯍꯇꯥ ꯑꯃ ꯃꯇꯨꯡꯗ ꯂꯥꯥꯛꯑꯣ ꯍꯥꯏꯕꯀꯣ
ꯎꯝ
ꯑꯗꯨꯒꯤ ꯑꯗꯨ ꯇꯧꯔꯒ ꯈꯪꯒꯅꯤ
ꯑꯣ ꯑꯗꯨꯗꯤ ꯅꯣꯏꯒꯤ ꯅꯣꯏꯗ ꯂꯩꯔꯝꯒꯗꯧ ꯃꯥꯜꯂꯦ ꯑꯃꯗꯣ
ꯑꯥ ꯂꯩ
ꯎꯝ ꯍꯣꯔꯦꯟ ꯇꯧꯔꯛꯀꯦꯒ ꯑꯗꯨꯗꯤꯀꯣ
ꯕꯛ ꯆꯦꯝꯕ꯭ꯔꯣ
ꯑꯥ
ꯍꯣꯏ ꯍꯣꯏ ꯐꯔꯦ ꯐꯔꯦ ꯑꯃꯨꯛ ꯐꯥꯎꯅꯔꯁꯦ ꯀꯣ